ꯗ
ꯑꯥ ꯀꯩꯗꯧꯔꯤꯒꯦ
ꯍꯤꯄꯤ ꯌꯦ ꯅꯪꯗꯤ
ꯑꯗꯨꯝ ꯂꯩꯌꯦ ꯅꯪ ꯆꯥꯛ ꯆꯥꯔꯕ꯭ꯔꯣ
ꯆꯥꯔꯦ ꯅꯪꯗꯤ
ꯆꯥꯕꯗ ꯉꯥꯏ ꯆꯥꯕꯒ ꯇꯣꯛꯄꯗ ꯉꯥꯏ
ꯑꯝ ꯌꯥꯝ ꯊꯦꯡꯉꯦ ꯀꯩꯅꯣ ꯀꯩꯒꯤꯅꯣ
ꯑꯈꯣꯏ ꯄꯨꯡ ꯑꯃꯥꯗ ꯆꯥꯛ ꯆꯥꯕꯒꯤ
ꯑꯇꯩ ꯃꯇꯝꯗꯨꯅ ꯀꯣꯂꯦꯖ ꯆꯠꯄ
ꯄꯨꯡ ꯀꯩꯅꯣꯗꯒꯤ ꯀꯩꯅꯣ ꯃꯥꯄꯜ ꯑꯗꯨꯋꯥꯏꯗ ꯀ꯭ꯂꯥꯁ ꯇꯧꯔꯦꯗꯅ
ꯎꯝ
ꯃꯥꯄꯜꯗꯩ ꯀ꯭ꯂꯥꯁ ꯇꯧꯔꯦ ꯑꯗꯨꯗꯨꯒ ꯄꯨꯡ ꯇꯔꯥꯃꯥꯊꯣꯏ ꯃꯈꯥꯏꯕꯥ ꯕꯥꯔꯣ ꯃꯈꯥꯏꯐꯥꯎ ꯀ꯭ꯂꯥꯁ ꯇꯧꯅꯦꯕ
ꯎꯝ
ꯄꯨꯡ ꯐꯥꯎꯔꯗꯤ ꯆꯥꯛ ꯄꯤꯔꯣ ꯑꯗꯨꯏꯁꯨ ꯑꯩꯈꯣꯏꯅ ꯁꯨꯝ ꯁꯦꯝꯃꯤꯀꯥꯟꯗ ꯄꯨꯡ ꯑꯃ ꯇꯥꯔꯦ ꯑꯃꯗ ꯑꯗꯨꯝ ꯆꯥꯛ ꯆꯥꯔꯦ ꯥꯛ ꯑꯦ ꯣꯛꯂꯥꯏ ꯑꯣ ꯑꯗꯨꯒꯤ ꯆꯥꯛꯈꯥꯎ ꯌꯥꯗ꯭ꯔꯦ
ꯔꯖ ꯆꯅꯤ ꯆꯣ ꯅꯪꯗꯤ
ꯁꯨꯝ ꯆꯥꯅꯤꯡꯉꯤꯅꯦ
ꯑꯩꯈꯣꯏꯁꯨ ꯆꯥꯛ ꯃꯌꯥꯝ ꯄꯥꯦ
ꯇꯉꯅꯦ
ꯔ ꯑꯃꯒ ꯆꯥꯝꯃꯟꯕꯒꯤ ꯑꯣꯛꯄꯒꯤ ꯐ ꯍꯧ
ꯀꯩ ꯀꯌꯥꯝ ꯄꯥꯜꯂꯒꯦ ꯅꯣꯏ ꯃꯃꯥꯡꯗꯣ ꯄꯥꯜꯂꯤꯕꯣ ꯀꯥꯏꯗꯅꯣ
ꯀꯔꯦ
ꯀꯥꯏꯋꯥꯏꯗ ꯄꯥꯜꯂꯤꯅꯣ ꯅꯣꯏ ꯅꯥꯀꯟꯗꯔꯣ
ꯑꯣ ꯑꯩꯈꯣꯏ ꯇꯨꯔꯦꯟ ꯃꯈꯥꯗꯣ
ꯎꯝ
ꯑꯗꯨ ꯊꯥꯕꯅꯦꯗ
ꯎꯝ
ꯇꯨꯔꯦꯜ ꯃꯈꯥꯗ ꯃꯃ
ꯀ ꯍꯃ ꯅꯕ꯭ꯔꯣ
ꯆꯥꯇ꯭ꯔꯦꯠꯀꯤ ꯌꯣꯟꯈ꯭ꯔꯕꯅꯦꯗ ꯖꯥꯔꯇꯗ ꯎꯝ
ꯎꯝ ꯍꯥ ꯇꯧꯏꯍꯦ
ꯇꯣꯏ
ꯎꯝ ꯇꯧꯁꯨ ꯑꯪꯒꯨꯔꯒꯨꯝꯕꯅꯤ ꯄꯥꯟꯕ꯭ꯔꯥ
ꯑꯪꯒꯨꯔ ꯅꯣꯏꯄꯤꯅ ꯑꯃꯨꯛ ꯇꯥꯜꯂꯦꯀꯣ ꯑꯪꯒꯨꯔꯁꯦ
ꯎꯝ ꯍꯩ ꯄꯥꯟꯕꯣ ꯅꯣꯏ ꯑꯩꯒꯤ
ꯍꯥꯥ
ꯑꯩ ꯑꯇꯣꯞꯄ ꯀꯩ ꯀꯩ ꯄꯥꯟꯒꯦ
ꯍꯩ ꯑꯇꯣꯞꯄꯁꯦ ꯍꯥꯏꯩꯅꯣ
ꯍꯅ
ꯍꯩꯅꯧ ꯄꯨꯡꯗꯣꯟ ꯑꯗꯨꯒ ꯑ ꯇꯨꯀ ꯀꯥꯏꯅ ꯑꯝ ꯆꯄ꯭ꯔꯥ
ꯅ ꯆꯟꯗ꯭ꯔꯥ ꯄꯗ꯭ꯔꯣ
ꯄꯕꯤ ꯍꯣꯏ ꯄꯥꯅꯦ ꯍꯣꯏ ꯑꯗꯨꯝ ꯑꯗꯨꯝ ꯆꯥꯎꯋꯦ ꯍꯥꯏꯇꯥꯔꯦ ꯑꯗꯨꯝ ꯆꯥꯎꯋꯦ ꯍꯥꯏ ꯌꯥꯏ ꯇꯒꯤ ꯎ ꯑ ꯀꯩꯅꯣꯝꯃ ꯍꯥꯏꯕ ꯊꯣꯛꯇ꯭ꯔꯦꯅꯦ ꯃꯅꯤꯄꯨꯔꯤ ꯃꯔꯣꯟꯗ ꯑꯇꯨꯝ ꯑꯇꯨꯝꯕꯗꯣ ꯃꯅꯨꯡꯗ ꯀꯅꯥꯥꯡꯕꯗꯣ ꯅꯪ ꯅꯪ ꯌꯥꯎꯕ ꯌꯥꯎꯗꯧ ꯃꯅꯨꯡꯗ
ꯍꯥꯏꯕ
ꯏꯠꯇꯦ ꯀꯥꯏꯗ ꯍꯕꯣ ꯊꯩꯕꯣꯡ ꯍꯩꯕꯣꯡ ꯍꯩꯕꯣꯡ ꯍꯥꯏꯕꯅꯦ
ꯍꯩꯕꯣꯡꯂꯣ
ꯎ ꯊꯩꯕꯝ ꯊꯩꯕꯝ ꯊꯩꯕ
ꯑꯝ
ꯊꯩꯕꯨꯡꯅꯣ ꯑꯩꯈꯣꯏ ꯄꯥꯕꯨꯡ ꯄꯥꯕꯨꯡ ꯍꯣꯏꯒꯤ ꯄꯥꯟꯕ
ꯅꯣꯏ ꯃꯅꯥꯛꯀꯤ ꯌꯨꯝꯊꯪꯅꯕ ꯑꯉꯥꯡ ꯅꯨꯄꯥ ꯀꯩ ꯀꯔꯤ ꯇꯧꯈ꯭ꯔꯒꯦ
ꯃ ꯊꯧꯕꯥꯜ ꯀꯣꯂꯁꯇ ꯇꯃꯦ
ꯍ
ꯑꯗꯨꯒ ꯕꯣꯜꯒꯨꯝꯕ ꯁꯥꯟꯅꯩ ꯑꯗꯒꯤ ꯒꯥꯔꯤ ꯊꯧꯔꯤ ꯕꯨꯂꯦꯠ ꯊꯧꯔꯤ ꯀꯣꯏꯆꯠ ꯆꯠꯂꯤ
ꯃꯁꯥ ꯈ ꯆꯦꯟꯖ ꯇꯧꯈ꯭ꯔꯕꯣ ꯎꯗꯕ ꯀꯨꯏꯈ꯭ꯔꯦ
ꯀꯨꯏꯒ꯭ꯔꯦ ꯀꯨꯏꯒ꯭ꯔꯦ ꯈꯔ ꯆꯠꯃꯟꯕꯩ ꯀꯥꯁꯟꯕ ꯍꯥꯏꯗꯣꯏꯔꯣ ꯈꯣꯟꯁꯦ ꯃꯤ ꯋꯥꯔꯤ ꯁꯥꯟꯅꯔꯨꯕꯦꯅ ꯁꯥꯏꯗꯦ ꯁꯤ ꯋꯥ ꯏꯃꯅꯕꯤ ꯑꯃ ꯐꯣꯝ ꯊꯥꯖꯟꯃꯤꯟꯅꯕ ꯑꯗꯨꯒꯤ
ꯅꯪꯒꯤ ꯅꯝꯕꯔꯗ ꯑꯩꯅ ꯐꯣꯜ ꯇꯧꯕ ꯌꯥꯗ꯭ꯦ
ꯀꯩꯒꯤꯅꯣ ꯑꯩ ꯅꯠ ꯌꯥꯗꯕꯩꯔꯣ
ꯅꯇꯦ ꯑꯃ ꯆꯨꯝꯅꯩ ꯀꯣꯜꯗ
ꯑꯣ ꯏꯪ ꯀꯃꯤꯝ ꯌꯥꯗ꯭ꯔꯕꯅꯦ ꯆꯪꯉꯛꯄ ꯌꯥꯗ꯭ꯔꯕꯅꯦ ꯂꯩ
ꯌꯥꯗ꯭ꯔꯦ
ꯎꯝ ꯄꯩꯁꯥ ꯍꯥꯞꯄꯔꯦ ꯇ
ꯎꯝ ꯅꯣꯏ ꯋꯥ ꯃꯈꯥꯏ ꯂꯩꯕ꯭ꯔꯣ
ꯑꯪ ꯂꯩ
ꯗꯨꯋꯥ ꯈꯔꯅꯦ ꯍꯥꯔ ꯌꯥ ꯌꯥꯏꯅ
ꯌꯥꯏ ꯑꯗ ꯖꯤꯎ ꯑꯣꯏꯔꯗꯤ ꯐꯕꯀꯣ ꯐꯣꯟꯗꯦ ꯏꯟꯀꯃꯤꯡꯗꯤ ꯌꯥꯏꯅꯀꯣ ꯎꯒꯃꯤꯅ ꯑꯗꯨꯗꯨꯅ ꯍꯥꯏ ꯕ ꯇꯒꯦ
ꯈꯃꯤ ꯌꯥꯔꯦꯀꯣꯗꯨ
ꯎꯝ ꯖꯤꯌꯑꯣ ꯑꯃ ꯄꯩꯁꯥ ꯂꯩ ꯖꯤꯌꯑꯣ ꯑꯃ ꯄꯥꯏ ꯑꯗꯨꯗ ꯂꯩꯇꯦ
ꯎꯝ ꯁꯤ ꯃꯗꯤ ꯀꯌꯥ ꯄꯤꯖꯥꯅꯣ ꯐꯣꯖꯤꯛꯀꯥꯟꯁꯦ
ꯁꯤꯝꯔꯥ
ꯑꯣ
ꯈꯪꯗꯦꯎ ꯑꯩꯈꯣꯏꯒꯤ ꯇꯨꯋꯤꯟ ꯐꯥꯏꯕꯣꯛꯇꯣ ꯈꯪꯕ꯭ꯔꯣ ꯐꯩꯕꯣꯛꯇꯣ ꯑꯩꯈꯣꯏ ꯏꯃꯥꯃꯣꯒꯤ ꯃꯆꯥꯅꯨꯄꯤ ꯅꯨꯄꯥꯗꯣ
ꯎꯗꯅꯥ
ꯑꯦ ꯑꯩꯈꯣꯏ ꯃꯥꯒꯤ ꯃꯄꯥꯝꯒꯤ ꯐꯥꯏꯕꯣꯛꯇꯣ ꯈꯪꯗ꯭ꯔꯣ
ꯑꯣ ꯈꯪꯑ ꯈꯪꯑ
ꯎꯝ ꯑꯗꯨꯏ ꯅꯨꯄꯤꯗꯣ ꯅꯤꯠ ꯀꯣꯆꯤꯡ ꯇꯧꯕꯅꯦ ꯑꯗꯣ ꯅꯤꯠ ꯊꯥꯔꯣꯏ ꯍꯟꯗꯛ ꯅꯤꯠꯀꯤ ꯃꯌꯥꯝ ꯇꯧꯅꯩꯗꯅ ꯕꯤꯠ ꯂꯩꯔꯛꯇ꯭ꯔ ꯃꯥꯜ ꯑꯗꯨꯒꯤ ꯃꯥꯁꯨ ꯃꯨꯗ ꯇꯝꯃꯅꯤꯌꯦ
ꯀꯩ ꯇꯝꯗꯣꯏꯕꯣ
ꯃꯥ ꯃꯥꯥꯁꯇꯔ ꯂꯣꯏꯁꯒꯦ ꯍꯥꯏꯥꯏ ꯃꯥ
ꯃꯥ ꯍꯥꯟꯅ ꯕꯤ ꯑꯦꯁ ꯁꯤ ꯂꯣꯏꯈ꯭ꯔꯕ
ꯄ ꯁꯤꯗꯤ ꯅꯨꯄꯤꯒꯤ ꯁ꯭ꯀꯨꯜꯗꯣ ꯄꯨꯟꯁꯤꯒꯤ ꯀꯣꯂꯦꯖ ꯑꯃ ꯂꯩꯗꯅ ꯑꯗꯨꯗ ꯑꯦꯛꯖꯥꯝ ꯊꯥꯔꯝꯗꯥꯏꯗ ꯈꯛ ꯇꯝꯃꯦ ꯆꯠꯂꯦꯕ ꯏꯕꯥꯅꯤꯒꯤ ꯏꯃꯥꯟꯅꯕꯤ ꯑꯃꯅ ꯇꯝꯕꯗꯣ ꯑꯗꯨꯗ ꯃꯥꯁꯨ ꯇꯝꯕꯅꯦꯕ ꯍꯧꯖꯤꯛ ꯅꯪ ꯑꯩꯒꯛ ꯇꯝꯃꯅꯤ
ꯎꯝ ꯅꯪ ꯀꯩꯅꯣ ꯀꯔꯝ ꯀꯥꯟꯗ ꯇꯧꯗꯣꯏꯅꯣ
ꯀꯩ
ꯍꯥꯏꯗꯤ ꯅꯣꯏ ꯀꯔꯝ ꯀꯥꯟꯗ ꯐꯣꯟꯒꯨꯝꯕ ꯊꯥꯅꯒꯦ
ꯍꯧꯖꯤꯛ ꯊꯥꯖꯤꯟꯕ ꯌꯥꯔꯦ ꯃꯤ ꯊꯥꯖꯤꯟꯅꯔꯦ ꯑꯩꯅ ꯇꯜ ꯂꯩꯔꯔꯣꯏ
ꯑꯣ ꯑꯣꯧ ꯇꯧꯔ ꯃꯥ ꯁꯨꯝꯊ꯭ꯔꯥ ꯊꯥꯔꯝꯃ ꯅꯨꯨꯄꯥꯕꯨꯗꯤ ꯀꯩꯗꯧꯈ꯭ꯔꯦ
ꯃꯥ ꯑꯩꯅ ꯇꯝꯕꯗꯣ
ꯎꯝ
ꯑꯗꯨꯗ ꯀꯩꯅꯣ ꯇꯧꯋꯦ ꯃꯥ ꯄꯣꯂꯤꯇꯤꯀꯦꯜ ꯁꯥꯏꯟꯁ ꯇꯧꯋꯦ
ꯃꯃꯁꯨꯕꯤꯌꯦꯗ
ꯌꯦꯁ
ꯎꯝ
ꯑ ꯍꯣꯏ ꯍꯥꯏꯕ
ꯍꯩꯅꯣꯗꯣ ꯎꯝ ꯐꯪꯇꯂꯦꯗ ꯃꯃꯤꯡ ꯍꯥꯏꯕ ꯌꯥꯔꯣꯏ ꯑꯩ ꯀ ꯀꯃꯥꯏꯅꯗꯅꯣꯪꯪꯗꯁ
ꯍꯣꯏꯒꯤ
ꯎꯝ ꯃꯣꯏꯒꯤꯗꯤ ꯀꯩꯅ ꯄꯤꯔꯤꯣ ꯑꯜ
ꯑ ꯑꯣ ꯃꯣꯏꯒꯤ ꯃꯃꯥꯟꯅꯕꯤ ꯃꯁꯝ ꯃꯔꯨ ꯃꯔꯨ ꯈꯣꯏꯕꯗꯔꯣ
ꯑꯥꯎ ꯑꯗꯨ ꯀꯩ ꯇꯃꯣ ꯆꯔꯤ
ꯇꯨ ꯀꯩ ꯇꯃ ꯈꯪꯗꯦꯅꯦ
ꯑꯒ ꯁꯤꯒꯗ
ꯍꯣꯏꯅꯦ ꯑꯗꯒꯤ ꯃꯣꯏ ꯃꯃꯥꯟꯗꯗꯤ ꯑꯃ ꯀꯩꯅꯣꯗꯨꯅ ꯀꯩ ꯇꯧꯣꯖꯥꯠꯅꯣ
ꯍ ꯍ ꯌꯦꯅꯗꯥꯥ
ꯍꯣꯏ ꯃꯣꯏꯅ ꯃꯄꯜ ꯂꯝꯣꯗ ꯇꯝꯒ꯭ꯔꯖꯥꯠꯔꯣ
ꯀ ꯇꯧꯈꯤꯕꯅꯦꯗꯣ ꯐꯪꯗꯦ ꯎ ꯀꯦ ꯀꯟꯅ ꯇꯧꯈꯤꯕꯅꯦꯕ
ꯑꯣ
ꯅꯨꯄꯥꯥꯎ
ꯈꯪꯅꯤꯡꯉꯉꯦ
ꯎꯝ
ꯀꯔꯝꯅꯕꯨ ꯂꯦꯜꯂꯤꯕꯅꯣ
ꯀꯩꯀꯩꯕꯨ ꯇꯝꯗꯔꯤꯕꯅꯣ ꯈꯪꯗꯦ
ꯑꯩꯈꯣꯏꯅ ꯈꯟꯕꯩ ꯋꯥꯅꯤꯗ ꯃꯣꯏ ꯈꯜꯃꯨ ꯀꯩꯁꯨ
ꯑꯗꯨꯕꯨ ꯑꯦꯝꯗꯨꯗꯤ ꯑꯃꯨ ꯍꯦꯁ ꯊꯥ ꯀꯨꯃꯥꯔꯂ ꯃꯥ ꯀꯩꯀꯩꯅꯣ ꯍꯪꯅꯤꯡꯕꯔ ꯀ ꯍꯪꯅꯤꯡꯕꯔꯥ
ꯑ ꯁꯅꯁ
ꯍꯩꯅ
ꯍꯜꯂꯣ
ꯑꯥꯎ
ꯑꯣꯣ ꯅꯪꯉꯣ ꯅꯔ ꯊꯥꯔꯤꯑꯦꯕꯣ
ꯑꯩꯅꯣ ꯇꯥꯕꯣ
ꯃꯤꯁꯁꯔꯤ ꯍꯥꯏ ꯇꯑ
ꯑꯣ
ꯑꯦ ꯍꯃꯦꯁꯥ ꯁꯔꯦꯍꯖꯅ ꯍꯗ
ꯃꯃꯥꯡꯒꯅꯤꯗ ꯍ ꯍꯣꯏ ꯑꯃ ꯊꯥꯏ
ꯍꯥꯥ
ꯑꯃꯉꯃꯀꯨꯝꯕ ꯊꯥꯔꯛꯑꯦ ꯑꯗꯣꯩ ꯇꯝꯕ꯭ꯔꯥꯒꯨꯝꯕ ꯍꯪꯕ꯭ꯔꯁꯨꯅꯦ
ꯎꯝ ꯍꯥꯏꯗꯣꯛꯇꯦ
ꯈꯥꯏꯗꯣꯛꯇꯦꯕ
ꯎꯝ
ꯀ ꯌꯦꯡꯨꯀꯥꯟꯗꯣ ꯀꯩ ꯍꯥꯏ ꯍꯥꯏꯗꯣꯛꯇ꯭ꯔꯣ ꯀꯩ ꯀꯥꯟꯗꯣꯏꯅꯣ ꯅꯠꯇ꯭ꯔꯣ
ꯎꯝ
ꯅꯣꯏꯅ ꯑꯦꯝ ꯄꯤ ꯁꯤ ꯄꯁꯤꯨꯛ ꯁꯥꯔ ꯍꯧꯔꯀꯥꯟ ꯇꯣꯄꯔꯀꯥꯟꯗ ꯍꯥꯏ ꯎꯝ
ꯃꯣꯏ ꯀ ꯄꯨꯟꯕ ꯄꯥꯒꯟ ꯑꯅꯤꯗꯣ
ꯑ ꯑ ꯑ ꯅꯨꯄꯥꯥꯟꯗꯣ
ꯍꯣꯏ ꯃꯣꯏꯗꯤ ꯀꯩꯀꯩ ꯑꯣꯏꯈ꯭ꯔꯒꯦ
ꯅꯨꯄꯥ ꯅꯣꯏ ꯅꯪꯒ ꯁꯠꯍꯟꯃꯤꯟꯅꯕ ꯅꯨꯄꯥꯗꯣ ꯑꯗꯨꯗꯤ ꯑꯗꯨꯗꯤ ꯗꯣꯛꯇꯔ ꯇꯧꯈ꯭ꯔꯦꯅ
ꯇꯧꯔꯦ ꯃꯥ ꯈꯟꯈ꯭ꯔꯦ
ꯍꯦꯛ ꯊꯥꯕ ꯈꯜꯗꯨꯗꯤ
ꯁ
ꯍ ꯈ ꯌꯥꯏꯐꯣꯛꯇꯃꯤꯡ ꯆꯠꯂꯤꯗꯨꯒꯨꯝꯃꯦ
ꯑꯩ ꯈꯉꯅꯥ ꯗꯌꯦ
ꯑꯩꯁ ꯌꯥꯏꯔꯤꯄꯣꯛꯇ ꯃꯤ ꯑꯩꯈꯣꯏ ꯌꯥꯏꯔꯤꯄꯣꯛꯀꯤ ꯄ꯭ꯂꯦꯖꯇ ꯂꯣꯏꯅ ꯊꯥꯒꯠꯇꯅ
ꯣ ꯏꯃ ꯃꯥ ꯖꯅꯤꯝꯁꯗꯔ
ꯈꯪꯗꯦ ꯖꯦꯅꯤꯝꯁꯇ ꯈꯪꯗꯦ ꯀꯔꯝꯕꯗꯅꯣ
ꯑꯗꯨꯗꯨꯒ ꯍꯩꯁꯅ ꯍꯧꯕꯗꯣ
ꯎꯝ
ꯑꯃ ꯑꯦꯆꯅꯥ ꯍꯕꯣꯗꯨꯅ ꯎꯝ ꯃꯤꯠ ꯇ꯭ꯔꯥꯏ ꯇꯧꯔꯤꯁꯨ ꯍꯥꯏꯌꯦ ꯑꯗꯨꯒ ꯀꯩ ꯀꯩꯅꯣ ꯈꯔ ꯇꯧ ꯃꯥꯅ ꯈꯪꯗꯦ ꯍꯥꯏꯗꯤ
ꯑꯩꯒ ꯍꯟꯃꯤꯟꯅꯕ ꯃꯤꯗꯣ ꯑꯩꯉꯣꯟꯗ ꯕꯤꯖꯤꯅꯦꯁ ꯇꯝꯃꯤꯒ ꯇꯧꯔꯝꯕꯅꯤꯅꯦ
ꯈꯪꯗꯦ ꯕꯤꯖꯤꯅꯦꯁ ꯇꯧꯖꯥꯔꯛꯑꯣ ꯊꯥꯎꯈ꯭ꯔꯔꯕꯅꯦ ꯆꯥꯎꯅ
ꯍꯣꯏ ꯐꯥꯎꯎꯗ ꯐꯥꯎꯔꯝꯅꯤ
ꯎꯝ ꯗꯣꯛꯇꯔ ꯇꯝꯃꯒ ꯂꯩꯔꯕ ꯅꯩꯔꯒ ꯂꯩꯔꯕ
ꯃꯃꯥ ꯆꯥ ꯊꯛꯁꯦ ꯎꯝ ꯑꯣ ꯂꯔꯦ ꯑꯣ ꯃꯣꯏꯚꯦꯟꯗꯣ ꯑꯍꯥꯡꯕ ꯑꯝꯇ ꯍꯪꯉꯨ ꯅꯪꯗꯤ ꯆꯥꯛ ꯆꯥ ꯃꯤꯅꯠ ꯆꯥ ꯊꯛꯑꯅꯨꯅꯦꯀꯣ
ꯎꯝ ꯎꯝ ꯎꯝ ꯎꯝ ꯊꯥꯔꯣꯏꯒ ꯊꯥꯔꯣꯏ ꯅꯪꯇꯪ ꯊꯥꯎꯑꯣ
ꯎꯝ ꯅꯪ ꯇꯥꯎꯑꯣꯕꯀꯣ ꯃꯍꯥꯎ ꯂꯧꯋ ꯀꯕ
ꯎꯝ
ꯍꯥꯎꯗ ꯍꯥꯎꯗ ꯌꯥꯅꯤꯍꯦ
ꯆꯥꯕ ꯊꯛꯄ ꯍꯩꯕ꯭ꯔꯣ
ꯑꯩꯈꯣꯏ ꯉꯅꯨꯡꯉꯥꯏꯁꯤꯕꯣ
ꯍꯌꯦꯌꯦ ꯅꯪ ꯅꯣꯡꯃ ꯅꯪꯁꯨ ꯅꯣꯡꯃ ꯄꯤꯊꯛꯀꯦ
ꯍꯣꯏ ꯍꯣꯏ ꯍꯣꯏ ꯌꯥꯝ ꯍꯥꯎ ꯊ ꯅꯪ ꯉꯁꯥꯏ ꯑꯅꯤ ꯌꯍꯔ ꯆꯥꯕꯗ ꯅꯣꯏ ꯌꯨꯝꯗ
ꯑꯝ
ꯅꯨꯡꯁꯤꯗ
ꯅꯨꯡꯁꯤꯌꯦꯗ
ꯁꯤꯡꯖꯨ ꯇꯥꯕꯗꯣ ꯑꯅꯨꯡ ꯁꯤꯔꯒ ꯆꯅꯦ ꯆꯥꯁꯦꯒ
ꯁꯣꯏꯅꯦ ꯅꯪꯈꯛ ꯉꯥꯏꯔꯤꯅꯦ ꯂꯥꯛꯇꯔꯤ ꯂꯩꯇ꯭ꯔꯤ ꯍꯥꯏꯅ ꯑꯗꯨ ꯂꯣꯍꯤ ꯌꯥꯁꯨ ꯃꯗꯨ ꯄꯨꯟꯗꯦꯗ
ꯎꯝ ꯑꯃ ꯊꯃꯛ ꯆ ꯂꯩꯅꯤ
ꯑꯉꯥꯡꯒꯤ ꯃꯌꯥꯝ ꯇꯥꯛꯄꯒꯤ ꯂꯦ
ꯑꯪ ꯁꯥꯅ ꯇꯧꯋꯥꯥꯏꯦ ꯀꯨꯡ ꯀꯗꯤ ꯀꯌꯥꯕꯧꯅꯣ
ꯈꯪꯗꯦ ꯃꯃꯥ ꯑꯗꯨꯝ ꯇꯥꯔ ꯂꯩꯔꯣ ꯅꯨꯡꯊꯤꯟ ꯃꯥꯜꯂꯦ ꯑꯅꯤ ꯑꯍꯨꯝ ꯃꯥꯜꯂꯦ
ꯅꯪ ꯍꯥꯏꯕ
ꯑꯣ ꯑꯩꯔꯣ
ꯎꯝ
ꯄꯨꯡ ꯇꯔꯨꯛ ꯃꯈꯥꯏꯗꯒꯤ ꯃꯥꯄꯟꯕꯥꯎ
ꯏꯃꯥꯏ ꯍꯅꯨꯡꯒꯥ ꯋꯥꯔꯝ ꯀꯌꯥ
ꯎ ꯅꯠꯇꯦ
ꯏ ꯀ ꯑꯗꯨꯗꯤ ꯌꯥꯔꯦ ꯑꯗꯨꯣꯏꯁ ꯃꯇꯝꯠꯇꯤꯔ ꯃꯅꯤ ꯑꯣꯏꯁꯤꯅꯅꯤꯡꯉꯥꯏ ꯃꯇꯝ ꯅꯠꯇꯦꯕ ꯌꯥꯔꯦꯕ
ꯃꯠꯇꯦꯗ